ꯇꯥꯕꯔꯣ
ꯍꯥꯎ ꯇꯥꯗꯕ꯭ꯔꯣ ꯑꯩꯅ ꯍꯥꯏꯗꯣ
ꯇꯥꯗꯕ ꯍꯥꯏꯔꯣ ꯌꯥꯔꯦ ꯇꯥꯔꯦ
ꯑꯃꯅꯦ ꯍꯧꯖꯤꯛꯀꯤ ꯀꯣꯜ ꯇꯧꯕꯗꯣ ꯑꯩꯒꯤꯗꯗꯤ ꯖꯦꯔꯣ ꯂꯩ ꯍꯥꯏꯕꯗꯣ ꯑꯗꯨꯃꯥꯏꯅ ꯂꯩꯌꯦ ꯅꯪꯒꯤꯗꯗꯤ ꯀꯃꯥꯏꯅ ꯂꯩꯒꯦ
ꯑꯩꯗꯤ ꯔꯤꯁꯤꯚꯔꯅꯤꯅ ꯀꯔꯤꯝ ꯐꯪꯗꯦ
ꯑꯣ ꯑꯩꯗꯤ ꯖꯦꯔꯣ ꯉꯥꯛꯇ ꯂꯩ ꯑꯩꯗꯤ ꯀꯩꯒꯤꯅꯣ ꯑꯩ ꯈꯪꯗꯦ ꯑꯩ ꯖꯦꯔꯣ ꯉꯥꯛꯇ ꯄꯩꯁꯥꯒ ꯑꯃꯐꯥꯎ ꯄꯤꯔꯛꯇꯧ ꯃꯥꯟꯗ꯭ꯔꯦ
ꯀꯩꯒꯤꯅꯣ ꯖꯦꯔꯣ ꯂꯩꯗꯣ ꯍꯡꯉꯨꯔ ꯑꯩ ꯍꯣꯔꯦꯜ ꯍꯪ
ꯍ ꯍꯡꯉꯨ ꯀꯩꯒꯤ ꯖꯤꯔꯣ ꯂꯩꯅꯣ ꯑꯩ ꯈꯪꯗꯦ
ꯑꯩꯉꯣꯟꯗꯗꯤ ꯉꯁꯥꯏ ꯐꯥꯏꯚ ꯀꯥꯏꯅ ꯇꯧꯔ ꯑꯗꯨꯝ ꯂꯩꯍꯧꯋꯦꯕ
ꯅꯍꯥꯟꯈꯣꯏꯗꯤ ꯑꯩꯅ ꯅꯍꯥꯟ ꯅꯦꯁꯟꯗ ꯇꯧꯕꯗꯨꯗꯤ ꯀꯔꯤꯝ ꯇꯧꯗꯦ ꯑꯗꯨꯒ ꯅꯍꯥꯟ ꯅꯣꯡꯃ ꯑꯃꯝꯗꯒꯤ ꯍꯧꯈ꯭ꯔꯕ ꯃꯥꯜꯂꯦ ꯖꯤꯔꯣ ꯖꯤꯔꯣ ꯖꯤꯔꯣꯗꯣ ꯑꯗꯨꯁꯨ ꯀꯣꯜꯗꯤ ꯄꯥꯛ ꯇꯧꯅꯗꯕꯅꯤꯅ ꯒ꯭ꯌꯥꯟ ꯇꯥꯗꯦ ꯍꯥꯏꯕ
ꯑꯩ ꯍꯣꯔꯦꯟ ꯍꯪꯒꯦ ꯑ ꯁꯤꯗ ꯍꯥꯏꯔ ꯄꯩꯁꯥ ꯊꯣꯛ ꯊꯣꯛꯄ ꯌꯥꯕ ꯀꯩꯅꯣꯝꯁꯨ ꯇꯧꯅꯤꯡꯉꯤ
ꯇꯧꯅꯤꯡꯉꯤ ꯄꯩꯁꯥꯁꯤꯗ ꯑꯃꯨꯛ ꯂꯣꯏꯅ ꯍꯥꯏꯅ ꯈꯜꯂꯒ ꯂꯩꯈ꯭ꯔꯗꯤ ꯑꯃꯨꯛ ꯑꯦꯛꯖꯥꯝ ꯅꯨꯡꯖꯥꯝꯁꯤ ꯁꯤꯗꯤ ꯑꯃꯨꯛ ꯂꯣꯏ ꯑꯃꯨꯛ ꯁꯣꯏꯔꯅꯤ
ꯒ꯭ꯌꯥꯟ ꯇꯥꯗꯦꯗ ꯍꯟꯇꯛ ꯍꯣꯔꯇꯤꯀꯜꯆꯔꯒꯤ ꯊꯕꯛ ꯀꯧꯕꯗꯣ ꯈꯪꯕ꯭ꯔꯥ
ꯑꯥ ꯅꯪ ꯊꯥꯖꯤꯟꯕꯔ
ꯊꯥꯖꯟꯗꯦꯍꯦ
ꯑꯩꯗꯤ ꯊꯥꯖꯤꯟꯒꯦ ꯇꯧꯕꯅꯦ ꯑꯃ ꯃꯣꯏꯗꯣ ꯄꯣꯁꯇꯤ ꯌꯥꯝꯃꯤꯗꯅ ꯑꯦꯜ ꯗꯤ ꯁꯤꯗ ꯊꯥꯖꯤꯟꯒꯦ ꯇꯧꯕꯅꯦ ꯊꯥꯖꯤꯂꯤꯕ ꯍꯥꯏꯗꯨꯅꯤ ꯅꯤ ꯃꯅꯤꯄꯨꯔ ꯊꯕꯛꯅꯤꯗꯅ
ꯃꯥꯅꯦ ꯃꯥꯅꯤ ꯃꯥꯅꯦ ꯑꯗꯗꯅꯤꯁ ꯑꯗꯨꯅꯤ
ꯑꯗꯨꯅ ꯑꯗꯨꯅ ꯍꯥꯏꯁꯤꯅꯤ
ꯑ ꯑꯁ ꯈꯪꯗꯦꯔ ꯀꯔꯤ ꯀ ꯇꯎꯅ ꯃꯦꯀꯞ ꯇꯝꯒꯦ ꯈꯂꯤ ꯄꯩꯁꯥ ꯑꯂ ꯀ
ꯑꯩꯗꯤ ꯅ ꯃꯦꯀꯞ ꯇꯃꯗꯤ ꯌꯥꯝ ꯆꯠꯅꯤꯡꯉꯦꯕ ꯍꯥꯏꯗꯤ ꯁꯦꯜꯐ ꯒ꯭ꯔꯨꯃꯤꯡꯇꯪ ꯑꯣꯏꯔꯒꯁꯨꯀꯣ
ꯍꯣꯏ ꯍꯣꯏ ꯀꯩꯅꯣ ꯇꯧꯋꯦ ꯊꯣꯅꯤꯗ ꯇꯔꯥꯃꯉꯥ ꯍꯥꯏ ꯍꯥꯏꯌꯦ ꯍꯧꯖꯤꯛꯇꯣ ꯑꯩ ꯇꯝꯅꯤꯡꯉꯦ ꯍꯥꯏꯕ
ꯄꯤꯅꯕ
ꯑꯈꯨꯕ ꯑꯗꯨꯒꯤ ꯇꯔꯥꯃꯉꯥꯗꯨꯗꯤ ꯇꯣꯛꯈꯣꯕꯀꯣ ꯑꯗꯨ ꯅꯠꯇꯕ ꯄꯣꯠ ꯂꯩꯔꯛꯀꯗꯧꯕ ꯑꯗꯨꯣ ꯑꯁ ꯑꯇꯥꯡ ꯑꯇꯥꯡꯕꯁꯨ ꯄꯥꯏꯅꯤꯡꯉꯛꯀꯅꯤꯗꯣ
ꯍꯟ
ꯍꯗꯣꯛ ꯑꯩꯩꯁꯤꯗꯤ ꯑꯩꯈꯣꯏ ꯆꯦꯜ ꯂꯨꯍꯣꯡꯕꯗꯗꯤ ꯂꯤꯁꯤꯡ ꯑꯍꯨꯝꯒꯤ ꯃꯦꯀꯞ ꯇꯧꯒꯦ ꯁꯤꯅꯦ ꯑꯩꯅ ꯈꯜꯂꯤꯁꯦ
ꯇꯧ ꯀꯩꯅꯣ ꯃꯁꯤꯅꯦ ꯃꯥꯒꯤ ꯀꯩꯅꯣ ꯂꯩꯕ꯭ꯔꯣ ꯃꯅꯥꯎꯅꯨꯄꯤꯒꯨꯝꯕ
ꯂꯩꯇꯦ ꯃꯊꯟꯗꯅꯤ ꯊ
ꯑꯣꯍꯣ ꯑꯗꯨꯑꯣꯏꯗꯤ ꯃꯣꯟꯇꯦꯛꯇꯣ ꯅꯪꯅ ꯁꯥꯡꯗꯣꯛꯑꯅꯤ
ꯎ ꯑ ꯍꯥꯏ ꯑꯁ ꯍꯥꯏꯁꯤ ꯑꯈꯣꯏꯕꯨ ꯑꯗꯨꯒꯒꯅꯦ ꯣ ꯅꯍꯥꯟꯅꯦ ꯚꯤꯗꯤꯑꯣ ꯀꯣꯜ ꯇꯧꯕ ꯅ ꯇꯧꯕꯤ ꯈꯣꯠꯕꯤꯁꯦ ꯑꯗꯨꯗꯣ ꯑꯩꯅ ꯈꯣꯏꯕꯣꯛꯇꯣ ꯃꯁꯥ ꯉꯝꯗ꯭ꯔꯦ ꯈꯣꯠꯇ꯭ꯔꯦ ꯍꯥꯏꯕ ꯀꯟꯅ ꯍꯥꯏ ꯌꯥꯗꯕ ꯏꯃꯗꯣ ꯑꯃ ꯔꯤꯁ ꯃꯤ ꯇꯧꯕꯒꯤ ꯉꯛ ꯄꯥꯏꯁꯕ ꯑꯗꯨꯒ ꯈꯪꯕ꯭ꯔꯥ
ꯎꯝ
ꯗꯨꯕꯥꯏ ꯆ ꯂꯩ ꯁꯤꯗꯕ
ꯎ
ꯃꯥꯏ ꯃꯑꯣꯡꯗꯨ ꯅꯣꯛꯑꯦ ꯑꯩꯅꯣ ꯑꯗꯨ ꯑꯗꯨꯒꯤ ꯋꯥꯗꯤ ꯌꯥꯝ ꯋꯥꯠꯂꯤꯌꯦ ꯍꯥꯏꯕ
ꯈꯔ ꯁꯣꯟꯁꯤꯟꯕꯩ ꯋꯥꯅꯦꯕ
ꯑꯥ ꯁꯣꯟꯖꯟꯕ ꯍꯥꯏꯁꯦ ꯃꯐꯝꯗꯒꯤꯗꯤ ꯄꯥꯛꯊꯂꯛꯛꯇꯧꯕ ꯃꯥꯟꯗ꯭ꯔꯦ ꯄꯣꯇꯤꯒ ꯂꯩꯌꯦ ꯃꯣ ꯃꯥꯒꯤ
ꯑꯗꯨꯗꯤ ꯅꯣꯏ ꯅꯣꯏ ꯃꯥꯅ ꯇꯧꯕ ꯁꯦꯕꯥ
ꯇꯧꯒꯦꯕ
ꯑꯣ ꯃꯣꯏꯅ ꯑꯗꯨꯝ
ꯎꯝ
ꯎꯝ ꯃꯟꯊꯥꯗꯤ ꯁꯥꯗꯣꯏꯅꯦ ꯑꯍꯟ ꯑꯃꯨꯛ ꯅꯥꯁꯤꯜꯂꯛ ꯅꯣꯏꯒꯤ ꯌꯨꯝ ꯑꯃꯨꯛ ꯂꯣꯏꯁꯤꯟꯍꯧꯗ꯭ꯔꯗꯤ ꯈꯣꯠꯇ꯭ꯔꯗꯤꯅ
ꯑꯗꯨꯗꯤ ꯀꯩꯁꯨ ꯂꯩꯇꯦꯗ ꯑꯩꯈꯣꯏꯒꯤꯗꯤ ꯈꯤꯇꯪ ꯇꯞꯈꯤꯗꯧꯕ ꯃꯥꯜꯂꯦ ꯑꯩꯅ ꯈꯟꯕꯗ ꯍꯧꯖꯤꯛꯁꯦ ꯂꯧꯁꯤꯡꯒꯤ ꯇꯧꯔꯤ ꯑꯗꯨꯗꯨꯅ ꯂꯧꯒꯤꯁꯦ ꯍꯥꯏꯐꯦꯠ ꯂꯣꯏꯁꯜꯂꯛꯄꯒ ꯁꯥꯠ ꯍꯩꯒꯠꯀꯦ ꯍꯥꯏꯔꯛꯑꯅꯤ ꯑꯗꯨ ꯂꯣꯏꯔ ꯆꯦꯛ ꯆꯟꯕꯗꯨꯗꯤ ꯃꯈꯥꯒꯤ ꯆꯥꯡꯗꯤ ꯑꯗꯨꯝ ꯁꯠ ꯁꯠ ꯂꯣꯏꯁꯤꯟꯈꯤꯅꯦꯕ ꯁꯥꯠꯇꯨꯕꯨ ꯂꯣꯏꯔꯗꯤ ꯑꯗꯨꯒ ꯃꯊꯛꯁꯦ ꯑꯃꯨꯛ ꯈꯪꯗꯔꯤ ꯍꯥꯏꯗꯤ ꯇꯧꯕꯗꯤ ꯇꯧꯒꯅꯤ ꯑꯗꯨꯗꯨꯒ ꯊꯕꯛꯇꯤ ꯂꯦꯞꯄꯣꯏꯑꯕ
ꯅꯣꯏ ꯇꯥꯃꯣ ꯃꯊꯛꯀꯗꯣ ꯂꯣꯏꯔꯗꯤ ꯃꯥ ꯃꯊꯛꯇ ꯂꯩꯒꯦ ꯍꯥꯏꯔꯅꯤꯅꯦ ꯃꯌꯨꯝꯒ ꯄꯥꯜꯂꯗꯤ
ꯂꯩꯇꯗꯤ ꯃꯥꯅ ꯀꯩꯅꯣ ꯇꯧꯔꯤꯁꯦ ꯍꯧꯖꯤꯛ ꯈꯜꯂꯤꯁꯤꯁꯨ ꯃꯊꯛ ꯑꯩꯈꯣꯏꯅꯤꯒꯤꯀꯥ ꯃꯈꯥꯗ ꯃꯣꯏꯅꯤ ꯀꯀꯥ ꯇꯧꯔ ꯂꯤꯚꯡ ꯔꯨꯝ ꯑꯃ ꯊꯝꯕ ꯑꯗꯨꯅꯤ ꯃꯥꯒꯤ ꯄꯤꯂꯥꯟꯁꯤ ꯕꯖꯦꯠꯀꯤ ꯋꯥꯐꯝ ꯈꯛꯇ ꯉꯥꯏꯔꯦ ꯑꯁꯥꯅ ꯆꯥꯎꯔꯤꯕ ꯄꯩꯁꯥ ꯅ ꯄꯥꯏꯖꯦ
ꯃꯥꯏ ꯃꯇꯨ ꯂꯩꯔꯕꯣ
ꯂꯩꯇꯦ ꯃꯌꯨꯝ ꯄꯥꯜꯂꯣꯏꯌꯦ ꯃꯌꯨꯝ ꯄꯥꯜꯂ ꯅꯨꯄꯤ ꯊꯤꯔꯣꯏ ꯑꯗ ꯀꯔꯝꯕ ꯗꯨꯅꯤꯌꯥꯅꯣ ꯈꯪꯗꯦ ꯃꯥꯁꯦ ꯆꯍꯤ ꯅꯤꯐꯨ ꯃꯉꯥ ꯁꯨꯔꯀꯔꯤ ꯀꯨꯟꯒꯤ ꯑꯉꯥꯡ ꯑꯃ ꯂꯧꯖꯔꯁ
ꯍꯣꯏ ꯍꯣꯏ ꯃꯇꯝꯗꯨꯗ ꯃꯔꯥꯏ ꯊꯛ ꯂꯥꯎꯅ ꯍꯣꯡꯉꯒ ꯑꯃ ꯂꯧꯖꯔꯅꯤ ꯌꯦꯁ ꯑꯩꯈꯣꯏ ꯗꯥ ꯅꯅꯥꯎꯁꯨ ꯇꯧꯔꯤꯗꯨꯗꯤ ꯆꯍꯤ ꯀꯨꯟꯊ꯭ꯔꯥ ꯃꯔꯤꯃꯨꯛ ꯁꯨꯔꯝꯃꯅꯤ ꯀꯩꯅꯣ ꯑꯉꯥꯡꯅꯤ ꯀꯩꯅꯣ ꯃꯥꯜꯂꯣꯏꯗ ꯀꯨꯟꯅꯤ ꯀꯩꯅꯣ ꯃꯥꯜꯂꯣꯏꯗ
ꯅꯨꯄꯥꯗ ꯌꯨꯝ ꯄꯥꯟꯗꯕꯗꯤ ꯂꯥꯛꯑꯕ ꯁꯠ ꯇꯧꯔ ꯑꯉꯥꯡ ꯑꯝ ꯊꯛ ꯂꯧꯈꯤ ꯌꯥꯏꯑꯕ ꯅꯨꯄꯤꯅ ꯄꯥꯜꯍꯧꯗꯕꯁꯤꯗꯤꯀꯣ ꯎ ꯄꯥꯞꯅꯤ ꯄꯥꯞ
ꯑꯗꯨꯅꯤ ꯂꯧꯋꯦꯕ ꯃꯤ ꯑꯉꯥꯡ ꯑꯃ ꯅꯍꯥꯟꯈꯣꯏ ꯑꯁ ꯊꯤꯔꯔꯣꯏ ꯄꯥꯜꯂꯔꯣꯏ ꯇꯧꯔ ꯂꯩꯔꯝꯃꯅꯤ ꯑꯉꯥꯡ ꯐꯠꯅ ꯍꯜꯂꯑ ꯂꯧꯒꯦ ꯑꯗꯨꯅꯤ
ꯂꯥꯏꯕꯛꯇꯕꯨ ꯇꯃꯗꯤ
ꯑ ꯅꯣ ꯏ ꯇꯥꯃꯣ ꯑꯗꯨꯗꯨ ꯀꯥꯏ ꯦꯃꯗꯝꯁ ꯀꯩꯅꯣ ꯑꯗꯨꯅ
ꯆꯥꯟꯗ꯭ꯔꯦ ꯑꯗꯨ ꯑꯗꯨꯁꯨ
ꯃꯥꯒꯤ ꯃꯁꯛꯇꯣ ꯑꯩꯅ ꯂꯥꯛꯄꯗ ꯑꯃꯨꯛꯇ ꯐꯖꯅ ꯎꯗꯔꯤꯁꯦ
ꯑ ꯄꯥꯏꯅ ꯊꯣꯛꯣꯛꯗꯅꯤ ꯆꯨꯝꯗꯗꯗ ꯃꯖꯥꯕ
ꯑꯍꯥꯟꯕꯗ ꯑꯗꯨꯁꯨ ꯊꯣꯛꯂꯛꯑꯣꯏ ꯃꯥꯏ ꯑꯃꯝꯕꯗꯨꯗ
ꯑꯥ
ꯑꯩ ꯅꯥꯕꯤ ꯉꯥꯅꯨ ꯆꯥꯅꯤꯡꯉꯤ
ꯑꯩꯁꯨ ꯆꯥꯅꯤꯡꯉꯦ ꯆꯥꯗ ꯀꯨꯏꯔꯦ ꯃꯃꯥꯡ ꯆꯍꯤꯒꯤ ꯑꯉꯥꯡꯒꯤ ꯕꯥꯔꯗꯦꯗꯅꯤ ꯆꯥꯈꯤꯕꯗꯣ
ꯌꯥꯝ ꯀꯨꯏꯔꯦ ꯉꯥꯅꯨꯒ ꯆꯥꯗꯕ ꯀꯔꯤꯅꯣꯝ ꯇꯧꯁꯤꯜ ꯂꯛ ꯑꯦ ꯄꯨꯟꯁꯤꯁꯦ
ꯑꯩꯣꯏ ꯆꯟꯁꯨ ꯆꯥꯅꯤꯉꯦꯅ ꯇꯧꯔꯝꯕꯅꯦ ꯃꯥꯅ ꯑꯃꯨꯛ ꯑꯁꯃꯥꯒꯤ ꯒꯨꯂꯤ ꯆꯥꯕꯒꯤ ꯆꯥꯕ ꯌꯥꯗ꯭ꯔꯤꯕ ꯔꯦꯗ ꯃꯤꯛ ꯆꯥꯕ ꯌꯥꯗꯦꯅ ꯇꯧꯕꯗꯣ ꯃꯣꯏꯒꯤ
ꯑꯣ ꯑꯧ ꯑꯧ ꯑꯧ ꯑꯩꯒꯤꯁꯨꯅꯦ ꯊꯥ ꯑꯃꯃꯨꯛꯀꯤ ꯃꯃꯥꯡꯗ ꯇꯧꯕꯒꯤ ꯔꯦꯠ ꯃꯤꯠ ꯆꯥꯅꯨ ꯇꯨ ꯌꯦꯔꯨꯝ ꯆꯥꯅꯨ ꯍꯥꯏ ꯑꯩꯅ ꯌꯦꯔꯨꯝꯒꯗꯣ ꯆꯥꯁꯤꯜꯂ ꯂꯩꯕ
ꯑꯗꯨ ꯆꯥꯕ ꯌꯥꯗꯦꯅ ꯇꯧꯕꯩ ꯃꯥ ꯊꯥ ꯑꯍꯨꯝꯒꯤ ꯇꯧꯕꯅꯤ ꯇꯥꯡ ꯇꯔꯥꯗ ꯂꯣꯏꯔꯅꯤꯌꯦ
ꯑꯁ ꯑꯩꯗꯤ ꯍꯤꯗꯥꯛꯀꯗꯣ ꯊꯛꯄꯤꯗ꯭ꯔꯒꯣꯏ ꯑꯗꯨꯝ ꯂꯩꯈ꯭ꯔꯦ ꯑꯩ ꯕꯤꯠ ꯑꯗꯨꯝ ꯂꯩꯁꯤ ꯁꯤꯜꯂꯛꯇꯦ ꯑꯗꯨꯒꯨꯝꯕꯗꯣ ꯑꯗꯨꯝ ꯇꯧꯁꯤꯜꯂꯛꯒ
ꯑꯦꯛꯖꯥꯝ ꯂꯩꯔꯅꯤ ꯍꯥꯏꯕ ꯑꯦꯛꯖꯥꯝ ꯂꯣꯏꯔ ꯂꯥꯛꯑꯣ ꯉꯥꯅꯨꯨ ꯆꯥꯁꯤ
ꯑꯦ ꯅꯍꯥꯟ ꯇꯣꯝꯕꯤ ꯃꯣꯏꯗ ꯀꯔꯤ ꯀꯅꯥ ꯂꯨꯍꯣꯡꯒꯦ ꯃꯣꯏꯗ ꯂꯨꯍꯣꯡꯕꯩꯔꯣ
ꯃꯣꯏꯗ ꯅꯠꯇꯦ ꯃꯣꯏ ꯃꯅꯥꯛꯇ ꯍꯥꯏꯕꯅꯤ ꯀꯅꯥꯒꯤ ꯌꯨꯝꯗ ꯂꯨꯍꯣꯡꯉꯤꯝꯅꯣ
ꯑꯩꯗꯤ ꯀꯩꯅꯣ ꯃꯣꯏꯁꯦ ꯂꯧꯈꯠꯂꯤꯔꯣ ꯀꯥꯏꯅ ꯈꯜꯂꯦꯅꯤꯅꯦ
ꯃꯥꯅ ꯀꯔꯥꯏꯗꯩꯩ ꯖꯒꯣꯏ ꯁꯥꯕꯩ ꯇꯥꯏꯞꯇꯁꯨ ꯇꯧꯔ ꯊꯣꯛꯂꯛ ꯑꯦ ꯑꯁꯤꯗ ꯖꯒꯣꯏ ꯁꯥꯔꯤꯔꯥꯅ ꯈꯜꯂ ꯃꯥꯗꯤ ꯑ ꯍꯩꯖꯤꯡꯄꯣꯏꯒꯤ ꯄꯣꯠ ꯄꯨꯔꯨꯕꯅꯤ ꯗꯨꯃꯥꯏ ꯀꯅꯥ ꯇꯧꯅꯒꯦ
ꯃꯥꯥꯟꯅ ꯇꯧꯋꯤꯗꯨꯗꯤ
ꯄꯩꯁꯥ ꯄꯥꯏꯕꯁꯤꯡꯁꯦ ꯗꯨꯅꯤꯌꯥ ꯑꯃꯃꯝꯅꯤ
ꯉꯥꯎꯈꯠꯂꯛꯏꯌꯦ ꯃꯥꯁꯨ ꯀꯟꯅ ꯃꯌꯨꯝꯗꯨꯗ ꯍꯥꯏꯍꯨꯝꯅ ꯃꯊꯟ ꯂꯩꯕꯗ ꯉꯥꯎꯕ ꯍꯦꯟꯒꯠꯂꯛꯏ
ꯍꯥꯏ ꯍꯨꯝꯅ ꯂꯩꯕ ꯍꯥꯏꯁꯦ ꯏꯕꯦꯝꯃ ꯁꯟꯗꯦ ꯈꯨꯗꯤꯡꯒꯤ ꯑꯣꯏꯔꯅꯤꯃꯥꯟ ꯆꯤꯡ ꯀꯥꯕꯕꯨ ꯆꯠꯄꯅꯦ ꯂꯣꯛꯇꯥꯛꯇꯕꯨ ꯆꯠꯄꯅꯦ
ꯃꯥ ꯁꯟꯗꯦ ꯑꯅꯤꯔꯛ ꯑꯍꯨꯝꯂꯛꯇꯤ ꯁꯨꯔꯦ ꯃꯥꯅ ꯃꯥꯏꯟ ꯁꯦꯠꯄ ꯍꯧꯔꯛꯏꯦ
ꯃꯤꯅꯥꯀꯨꯃꯥꯔꯤꯗꯨꯒ ꯑꯗꯩ ꯃꯣꯏ ꯑꯣꯐꯤꯁꯀꯤ ꯁ꯭ꯇꯥꯐ ꯈꯔꯗꯨꯒ ꯃꯌꯨꯝ ꯄꯥꯟꯅꯕ ꯋꯥꯈꯜ ꯈꯟꯒꯦꯗꯤ ꯂꯩꯇꯦ
ꯑꯂꯤꯕ ꯉꯥꯛꯇ ꯄꯨꯟꯁꯤꯟꯅꯔꯒ ꯅꯣꯏ ꯂꯤꯔ ꯑꯗꯨꯝ ꯂꯩ ꯍꯥꯏꯕ
ꯁꯨꯃꯤꯅꯥꯀꯨꯃꯔꯤꯗꯨꯁꯨ ꯂꯤꯔꯝ ꯃꯅꯤꯕꯣ
ꯌꯥꯝ ꯃꯥꯟꯅꯩ ꯀꯩꯅꯣ ꯅꯥꯎꯇꯣꯝꯕꯤꯕꯨ
ꯃꯥꯏ ꯆꯍꯤ ꯁꯨꯃꯥꯏ ꯌꯧꯔꯀꯥꯟꯗ ꯑꯩ ꯃꯊꯥ ꯁꯥꯕꯗꯣ ꯄꯥꯝꯗꯦꯅꯦ
ꯑꯪ ꯅꯪꯒꯤꯗꯤ ꯀꯩꯅꯣ ꯇꯧꯔꯅꯤꯗ ꯑꯗꯨꯝ ꯄꯣꯞ ꯄꯣꯞ ꯊꯥꯗꯔꯛꯒꯗꯕꯅꯤ ꯋꯥꯒꯅꯨ ꯏꯁꯇ ꯀꯔꯒꯁꯨꯦ ꯊꯔ ꯑꯦ ꯑꯩꯅ ꯍꯥꯏꯗ꯭ꯔꯥ ꯃꯥ ꯁꯤ ꯆꯥꯅꯅꯤꯡꯗꯕꯅꯦꯕ ꯑꯩꯅ ꯈꯪꯉꯦꯕ ꯃꯥꯏ ꯉꯔꯥꯡ ꯁ꯭ꯇꯤꯀꯔꯗꯨꯗ ꯉꯁꯤ ꯇꯧꯔꯔꯣꯏꯁꯦ ꯍꯥꯏꯕꯗꯗꯤ ꯌꯥꯝ ꯍꯔꯥꯎꯕ ꯁ꯭ꯇꯤꯀꯔ ꯊꯥꯔꯛꯏꯁꯦ ꯎꯕ꯭ꯔꯥ
ꯁꯛꯇꯥ ꯗꯨꯒ
ꯒ꯭ꯔꯨꯞꯁꯤꯗ ꯇꯧꯁꯤꯟꯅꯔꯤꯁꯦ ꯎꯕ꯭ꯔꯥ ꯑꯦ ꯃꯥꯖꯦ ꯁꯥꯟꯅꯁꯤ ꯁꯤꯔꯥ ꯔꯣꯅꯤꯀꯥꯗ ꯍꯥꯏꯔꯒ ꯑꯦ ꯌꯥꯔꯅꯤ ꯇꯧꯔꯁꯦ ꯍꯥꯏꯅ ꯍꯥꯏꯖꯤꯟꯅꯔꯒ ꯁꯥꯟꯅꯁꯤꯔꯥ
ꯑ ꯍꯨꯝ ꯍꯨꯝ ꯑꯣ ꯌꯥꯏꯌꯦ
ꯃꯥ ꯈꯛ ꯈꯪꯍꯟꯗꯕꯤ ꯔꯣꯅꯤꯀꯥꯗ ꯍꯥꯏꯔꯦꯗꯅ ꯑꯦ ꯌꯥꯏ ꯈꯣꯠꯂꯦ ꯍꯥꯏꯔꯤꯁ ꯆꯦ ꯑꯗꯨꯒ
ꯁꯝ ꯁꯝ ꯇꯥꯕ꯭ꯔꯣ ꯇꯥꯕ꯭ꯔꯣ ꯇꯥꯕ꯭ꯔꯣ ꯇꯥꯕꯔꯣ ꯍꯜꯂꯣ ꯍꯜꯂꯣ ꯍꯜꯂꯣ ꯍꯜꯂꯣ